ꯍ
ꯍꯜꯂꯣ ꯏꯅꯥꯎ ꯕꯤ ꯀꯦ ꯇꯣꯡꯕ꯭ꯔꯝ ꯅꯠꯇ꯭ꯔꯣ
ꯃꯥꯦ ꯃꯥ ꯌꯥꯝ
ꯑꯣ ꯅꯨꯡꯉꯥꯏꯔꯤꯌꯦ ꯁꯨꯝ ꯄꯥꯎ ꯐꯥꯎꯅꯗꯕꯁꯨ ꯀꯨꯏꯔꯦ ꯏꯕꯥꯅꯤꯁꯤ ꯀꯃꯥꯏꯅ ꯇꯧꯔꯤꯒꯦꯅ ꯍꯋꯥꯏ ꯄꯨꯜꯂꯝꯕꯗꯨꯗꯒꯤ ꯍꯧꯖꯤꯛꯁꯤ ꯃꯥꯒꯤ ꯃꯥꯒꯤ ꯍꯤꯡꯅꯕ ꯂꯝꯕꯤ ꯆꯠꯅꯈ꯭ꯔꯕꯅꯤꯅ ꯄꯥꯎꯁꯨ ꯐꯥꯎꯗ꯭ꯔꯦꯅ ꯅꯨꯡꯉꯥꯏꯔꯤꯕ꯭ꯔꯥ ꯅꯠꯇ ꯊꯕꯛ ꯉꯥꯏꯍꯥꯛ ꯀꯣꯝꯕꯁꯤꯗ ꯁꯨꯝ ꯇꯧꯔꯛꯏꯕꯅꯤꯅꯦꯍꯦ ꯀꯃꯥꯏꯅ ꯇꯧꯔꯤꯒꯦ ꯏꯅꯣꯕꯨ
ꯌꯥꯅꯤ ꯌꯥꯔ ꯍꯤꯡꯅꯤ ꯑꯗꯨꯅꯤ ꯈꯜꯂꯦꯕ
ꯃꯥꯅꯦ ꯃꯥꯅꯦ ꯃꯥꯅꯦ ꯃꯤꯅ ꯃꯤꯂꯦꯝ ꯑꯣꯏꯅ ꯈꯟꯕ ꯆꯨꯝꯃꯦꯗ ꯑꯗꯣ ꯍꯧꯖꯤꯛꯀꯥꯟꯁꯤꯕꯣ ꯏꯅꯥꯎ ꯕꯣꯠꯁꯨ ꯌꯥꯝ ꯀꯟꯁꯤꯜꯂꯦ ꯑꯥ ꯁꯨꯝ ꯕꯣꯠꯀꯤꯁꯨ ꯀꯃꯥꯏꯅ ꯇꯧꯔꯤꯒꯦ ꯈꯣꯠꯂꯤꯒꯦꯅ ꯑꯁꯨꯝ ꯍꯪꯅꯤꯡꯗꯅ ꯁꯨꯝꯁꯨ ꯇꯧꯔꯛꯄꯅꯦ ꯕꯣꯠ ꯅꯨꯡ ꯏꯅꯥꯎ ꯀꯃꯥꯏꯅ ꯇꯧꯔꯤ ꯑꯐꯕ ꯀꯦꯟꯗꯤꯗꯦꯠꯅ ꯀꯌꯥ ꯊꯣꯛꯏ ꯑꯗꯨꯗꯩꯗꯤ ꯀꯃꯥꯏ ꯀꯃꯥꯏꯅ ꯅꯍꯥꯁꯤꯡꯅ ꯀꯃꯥꯏꯅ ꯕꯣꯠꯀꯤ ꯃꯇꯥꯡꯁꯤꯗ ꯃꯣꯏꯁꯦ ꯀꯃꯥꯏꯅ ꯄꯥꯔꯇꯤꯁꯤꯄꯦꯠ ꯇꯧꯒꯅꯤꯅ ꯊꯧꯔꯥꯡ ꯇꯧꯅꯔꯤꯗꯣ ꯑꯝꯇꯪ ꯁꯨꯝ ꯇꯥꯅꯤꯡꯗꯅ ꯃꯅꯤꯄꯨꯔꯒꯤ ꯏꯔꯥꯡꯁꯤꯅ ꯏꯐꯠ ꯐꯠꯇꯕꯁꯤꯗ ꯂꯩꯕꯁꯤꯗ ꯁꯨꯝ ꯍꯪꯉꯛꯏꯕꯅꯦ ꯑꯐꯕ ꯃꯤꯍꯨꯠ ꯈꯜꯍꯟꯅꯤꯡꯗꯅ ꯀꯃꯥꯏ ꯀꯃꯥꯏꯅ ꯇꯧꯔꯤꯒꯦꯅ ꯁꯨꯝ ꯍꯪꯉꯛꯏꯅꯦꯗ
ꯄꯣꯠꯁꯤ ꯌꯥꯝꯕ ꯍꯧꯖꯤꯛꯀꯤ ꯑꯣꯏꯅꯗꯤ ꯄꯣꯂꯤꯇꯤꯀꯦꯜ ꯄꯥꯔꯇꯤ ꯍꯥꯏꯇꯥꯔꯦ ꯇꯧꯕꯁꯤ ꯁꯤꯒꯤ ꯃꯇꯥꯡꯗ ꯃꯅꯨꯡꯗꯗꯤ ꯈꯣꯝꯕ ꯍꯧꯅꯈꯔꯦ ꯃꯅꯨꯡꯗ ꯈꯖꯤ ꯍꯣꯠꯅꯔꯦ ꯑꯗꯣ ꯄ꯭ꯔꯖꯥ ꯃꯌꯥꯝ ꯊꯥꯏ ꯍꯥꯏꯇꯔꯦ ꯄꯔꯖꯥ ꯃꯌꯥꯝꯗꯨꯒꯤ
ꯍꯧꯖꯤꯛꯁꯦ ꯈꯔ ꯃꯌꯥꯝ ꯌꯥꯎꯔꯦ ꯈꯣꯏ ꯄꯩꯁꯥ ꯅꯨꯡꯁꯥꯒꯤ ꯑꯣꯏꯅ ꯄꯥꯖꯔ ꯑꯗꯥꯒꯤ
ꯎꯝ
꯭ ꯁꯤꯡ ꯃꯌꯥꯝ ꯂꯩꯕ ꯑꯣ
ꯎꯝ
ꯄꯥꯔꯇꯤ ꯄꯣꯂꯤꯇꯤꯛꯁꯁꯦ ꯑꯩꯈꯣꯏꯁꯨ ꯈꯔ ꯀꯜꯂꯦ ꯍꯥꯏꯇꯥꯔꯦ ꯑꯩꯈꯣꯏ ꯂꯝꯗꯝꯁꯦ ꯍꯧꯖꯤꯛ ꯑꯥ ꯃꯔꯨꯏ ꯑꯣꯏꯅ ꯑꯩꯈꯣꯏꯁꯨ ꯀꯦꯟꯗꯤꯗꯦꯠ ꯃꯁꯤꯡ ꯌꯥꯝꯃꯤ ꯑꯩꯈꯣꯏ ꯂꯝꯗꯝꯁꯨ ꯁꯦꯡꯅ ꯍꯥꯏꯔꯀꯥꯟꯗ ꯑꯗꯨꯅ ꯃꯥꯒꯤ ꯃꯥꯒꯤ ꯄꯥꯔꯇꯤ ꯇꯧꯅꯔꯒ ꯌꯥꯝ ꯀꯟꯅ ꯈꯣꯝꯅꯔꯤ ꯑꯗꯣ ꯑꯩꯈꯣꯏꯗꯤ ꯁꯦꯡꯅ ꯍꯥꯏꯔꯀꯥꯟꯗ ꯑꯩꯈꯣꯏ ꯑꯔꯤꯕ ꯀꯦꯟꯗꯤꯗꯦꯠꯉꯩꯁꯤꯗꯤ ꯁꯦꯡꯅ ꯄꯥꯝꯗ꯭ꯔꯦ ꯍꯥꯏꯇꯥꯔꯦ ꯑꯩꯈꯣꯏ ꯑꯅꯧꯕ ꯑꯣꯏꯅ ꯌꯦꯡꯅꯤꯡꯉꯦ ꯎꯝ ꯑꯗꯨꯅ ꯑꯔꯤꯕꯉꯩꯁꯤꯗꯤ ꯇꯁꯦꯡꯅ ꯄꯥꯝꯗ꯭ꯔꯦ ꯑꯗꯨꯅ ꯅꯍꯥꯁꯤꯡ ꯑꯩꯈꯣꯏ ꯈꯔ ꯄꯨꯜꯂꯒ ꯑꯦꯋꯥꯔꯅꯦꯁꯀ ꯄꯤꯗꯅ ꯑꯩꯈꯣꯏꯁꯦ ꯑꯅꯧꯕ ꯊꯣꯔꯛꯄ ꯍꯥꯏꯗꯤ ꯏꯟꯗꯤꯌꯥꯒꯤ ꯗꯦꯃꯣꯀ꯭ꯔꯦꯁꯤ ꯍꯥꯏꯁꯤ ꯑ ꯑꯩꯈꯣꯏꯒꯤ ꯑꯦꯝ ꯑꯦꯜ ꯑꯦ ꯑꯃꯗꯤ ꯁꯣꯏꯗꯅ ꯃꯤꯑꯣꯏ ꯑꯃꯗꯤ ꯈꯟꯗꯕꯗꯤ ꯌꯥꯔꯣꯏꯕ ꯑꯦꯁꯦꯝꯕ꯭ꯂꯤꯗ ꯊꯥꯒꯠꯅꯕ ꯑꯗꯨꯅ ꯊꯥꯒꯠꯇꯕꯗꯤ ꯌꯥꯗꯕꯅꯤꯅ ꯑꯐꯕ ꯑꯅꯧꯕ ꯑꯃ ꯌꯦꯡꯉꯒ ꯊꯥꯒꯠꯁꯦ ꯍꯥꯏꯅ ꯑꯩꯈꯣꯏ ꯃꯌꯥꯝ ꯈꯟꯅꯔꯤ ꯑꯗꯣ ꯁꯥꯃꯨ ꯍꯥ ꯍꯥꯠ ꯍꯧꯖꯤꯛꯀꯤ ꯑꯣꯏꯅꯗꯤ ꯑꯥ ꯑꯗꯨꯝ ꯃꯥ ꯃꯥꯒꯤ ꯑꯗꯨꯝ ꯀꯦꯝꯄꯦꯟꯁꯦ ꯌꯥꯝ ꯀꯟꯅꯔꯤ ꯍꯥꯏꯇꯥꯔꯦ ꯈꯔ ꯑꯃꯗꯤ ꯀꯦꯝꯄꯦꯟ ꯌꯥꯝ ꯀꯟꯕ ꯌꯥꯎꯔꯤ ꯑꯗꯣ ꯍꯌꯦꯡ ꯀꯃꯥꯏꯅ ꯇꯧꯗꯣꯏꯅꯣ ꯄꯥꯔꯇꯤꯒꯤ ꯃꯣꯏ ꯃꯣꯏꯒꯤ ꯄꯥꯔ ꯇꯤꯒꯤ ꯑꯥ ꯂꯤꯗꯔꯁꯤꯡꯒ ꯂꯥꯛꯇꯅ ꯕꯣꯠ ꯌꯥꯝ ꯈꯣꯝꯅꯔꯤ ꯍꯥꯏꯇꯥꯔꯦ ꯑꯗꯣ ꯍꯌꯦꯡ ꯕꯣꯠ ꯃꯌꯥꯗ ꯀꯃꯥꯏꯅ ꯇꯧꯔꯛꯄꯅꯣ ꯑꯗꯨꯗꯤ ꯈꯪꯗ꯭ꯔꯦ ꯑꯗꯣ ꯁꯦꯡꯅ ꯍꯥꯏꯔꯒ ꯑꯩꯈꯣꯏ ꯂꯝꯗꯝꯁꯤ ꯁꯨꯝ ꯌꯦꯡꯉꯨꯕ ꯃꯇꯝꯗ ꯂꯝꯕꯤ ꯊꯣꯡꯁꯨ ꯐꯠꯇꯦ ꯑꯗꯩꯗꯤ ꯑꯩꯈꯣꯏꯁꯨ ꯁꯦꯝ ꯆꯞ ꯃꯥꯟꯅꯩ ꯏꯅꯥꯎ ꯈꫭꯏꯒ ꯗ꯭ꯔꯤꯡꯀꯤꯡ ꯋꯥꯇꯔꯒꯤ ꯐꯦꯁꯤꯂꯤꯇꯤ ꯉꯁꯤꯐꯥꯎꯗ ꯐꯪꯗ꯭ꯔꯤ ꯑꯗꯩꯗꯤ ꯂꯣꯏꯅ ꯇꯨꯔꯦꯟ ꯃꯌꯥ ꯅꯛꯏꯕꯅꯤ ꯑꯗꫭ ꯐꯖꯅ ꯁꯦꯝꯕꯤꯗꯝꯅꯤꯅ ꯑ ꯏꯁꯤꯡ ꯊꯛꯄꯁꯤ ꯐꯪꯗꯦ ꯍꯥꯏꯇꯥꯔꯦ ꯑꯗꯨꯒ ꯃꯩ ꯅꯨꯡ ꯐꯤꯕꯝꯁꯦ ꯈꯔꯕꯨꯗꯤ ꯈꯤꯇꯪ ꯃꯩꯒꯤꯗꯤ ꯈꯤꯇꯪ ꯐꯒꯠꯂꯛꯑꯦ ꯂꯣꯏꯅ ꯐꯠꯇꯦ ꯐꯠꯇꯦ ꯍꯥꯏꯕꯃꯨꯛꯇꯤ ꯌꯥꯗꯦ ꯃꯩ ꯅꯣꯡꯒꯤꯗꯤ ꯈꯤꯇꯪ ꯐꯤꯕꯝ ꯑꯃꯗꯤ ꯂꯥꯛꯑꯦ ꯑꯗꯨꯒ ꯑꯩꯈꯣꯏ ꯑꯗꯨꯒ ꯑꯩꯈꯣꯏꯒꯤ ꯎꯝ ꯂꯝꯕꯤ ꯊꯣꯡ ꯑꯃ ꯁꯨꯡꯉꯥꯏ ꯌꯥꯗ꯭ꯔꯦ ꯑꯗꯨꯒ ꯑꯩꯈꯣꯏꯒꯤ ꯍꯣꯁꯄꯤꯇꯥꯜ ꯁꯦꯛꯇꯔ ꯑꯃ ꯌꯥꯗ꯭ꯔꯦ ꯕꯦꯡꯀꯤꯟ ꯁꯦꯛꯇꯔ ꯈꯔ ꯁꯣꯜꯂꯤ ꯑꯗꯣ ꯃꯣꯏꯁꯤꯡꯁꯤ ꯑꯩꯈꯣꯏꯅꯁꯨ ꯀꯌꯥꯔꯛ ꯍꯟꯅ ꯑꯦꯝ ꯑꯦꯜ ꯑꯦꯁꯤꯡ ꯆꯠꯇꯅ ꯋꯥꯀꯠꯂꯕꯅꯦ ꯁꯤ ꯈꯔ ꯁꯦꯝꯕꯤꯌꯣꯅꯁꯨ ꯃꯣꯏꯁꯨ ꯍꯣꯏ ꯍꯣꯏ ꯍꯣꯏ ꯍꯥꯏꯔꯒ ꯂꯩꯊꯣꯛꯈ꯭ꯔꯀꯥꯟꯗ ꯍꯟꯅ ꯌꯦꯡꯕꯤꯗꯕꯤ ꯇꯥꯕꯤꯗꯕꯤꯒꯤ ꯇꯥꯏꯞꯇ ꯑꯃ ꯇꯧꯋꯤ ꯑꯗꯨꯒ ꯂꯥꯛꯏꯕ ꯎꯝ
ꯑꯍꯪꯒꯤ ꯁꯥꯃꯨ ꯑꯊꯨꯝ ꯄꯦꯅ ꯈꯣꯡꯒꯤ ꯋꯥꯔꯤꯗꫭ
ꯎꯝ ꯎꯝ ꯑꯗꯨꯃꯥꯏꯅ ꯇꯧꯔꯦ ꯑꯗꯣ ꯑꯩꯈꯣꯏꯒꯤ ꯑꯥ ꯀꯔꯤ ꯍꯥꯏꯇꯥꯔꯦ ꯑꯩꯈꯣꯏꯒꯤ ꯑꯋꯥꯠꯂꯤꯕꯁꯤꯡꯁꯦ ꯑꯝꯇ ꯁꯦꯝꯕꯤꯌꯨ ꯈꯣꯠꯂꯨꯅ ꯍꯥꯏꯔꯨꯔꯁꯨ ꯃꯣꯏꯅ ꯍꯣꯏ ꯍꯣꯏ ꯇꯧꯒꯦ ꯍꯥꯏꯔ ꯀꯥꯟꯗ ꯑꯗꯨꯝ ꯇꯥꯕꯤꯗꯕ ꯑꯗꯨꯝ ꯃꯣꯏ ꯊꯣꯛꯄ ꯑꯃ ꯂꯩ ꯒꯤꯈꯤꯕ ꯑꯗꯩ ꯂꯥꯛꯏꯕ ꯄꯩꯁꯥ ꯐꯟ ꯃꯌꯥꯝꯗꯨꯅ ꯃꯣꯏ ꯄꯣꯛꯀꯦꯠꯇ ꯆꯪꯕꯒꯤ ꯐꯤꯕꯝꯗ ꯑꯗꯨꯃꯥꯏꯅ ꯂꯩꯁꯤꯜꯂꯛꯄꯗꯒꯤ ꯄ꯭ꯔꯖꯥꯁꯤꯡꯁꯦ ꯍꯧꯖꯤꯛꯁꯦ ꯑꯩꯈꯣꯏꯒꯤꯁꯦ ꯏꯄꯦꯟ ꯄꯦꯟꯅꯗ꯭ꯔꯦ ꯍꯥꯏꯇꯥꯔꯦ ꯃꯁꯤ ꯑꯩꯈꯣꯏ ꯃꯅꯤꯄꯨꯔ ꯈꯛꯀꯤꯁꯨ ꯅꯠꯇꯦꯅ ꯈꯜꯂꯦ ꯑꯇꯣꯞꯄ ꯏꯟꯗꯤꯌꯥꯒꯤ ꯏꯁꯇꯦꯠ ꯑꯌꯥꯝꯕꯗ ꯗ ꯂꯣꯏꯅ ꯁ꯭ꯋꯥꯠ ꯃꯥꯛꯅꯗꯤ ꯈꯤꯇꯪꯗꯤ ꯐꯕ ꯃꯥꯜꯂꯦ ꯁ꯭ꯋꯥꯠꯁꯨ ꯑꯗꯨꯝ ꯇꯧꯗꯤ ꯇꯧꯔꯒ ꯈꯔ ꯃꯣꯏꯅ ꯑꯃꯨꯛ ꯈꯔ ꯐꯔꯒ ꯑꯩꯈꯣꯏ ꯑꯇꯣꯞꯄ ꯅꯣꯠꯀꯨꯝꯕ ꯑꯩꯈꯣꯏ ꯅꯣꯔꯠ ꯏꯁꯀꯨꯝꯕ ꯑꯗꯩ ꯁꯤꯒꯨꯝꯕꯁꯦ ꯈꯔ ꯑꯥ ꯄꯣꯂꯤꯇꯤꯛꯁꯁꯦ ꯈꯔ ꯃꯣꯠꯂꯦꯅ ꯁꯨꯝ ꯑꯩꯈꯣꯏꯅ ꯁꯨꯝ ꯌꯦꯡꯖꯕꯗꯀꯣ ꯑꯗꯨ ꯃꯥꯏꯅ ꯎꯏꯌꯦ ꯎꯝ ꯎꯝ
ꯑꯗꯣ ꯁꯦꯅꯥ ꯏꯌꯥꯝꯕ ꯁꯥꯎꯠ ꯂꯣꯝꯗ ꯕꯣꯠꯀꯤꯗ ꯏꯌꯥꯝꯕꯅ ꯑꯗꯨꯃꯥꯏꯅ ꯈꯔ ꯃꯣꯠꯄ ꯐꯩꯒ ꯋꯥꯍꯩꯗꯣ ꯀꯩꯅꯣ ꯇꯧꯕꯅꯤ ꯎꯝ ꯂꯤꯇꯔꯦꯁꯤꯁꯦ ꯂꯥꯏꯔꯤꯛ ꯍꯩꯕꯒꯤ ꯆꯥꯡꯁꯦ ꯃꯣꯏꯅ ꯑꯩꯈꯣꯏꯒꯤꯗꯤ ꯂꯥꯏꯔꯤꯛ ꯂꯥꯏꯁꯨ ꯍꯩꯕꯁ ꯂꯥꯏꯔꯤꯛꯇꯤ ꯍꯩꯕꯅꯤ ꯌꯥꯎꯗꯕ ꯑꯣꯏꯅ ꯇꯧꯋꯦ ꯃꯤꯅ ꯂꯥꯏ ꯍꯩꯔ ꯂꯥꯏꯛꯁꯨ ꯌꯥꯎꯕꯗ ꯑꯣꯏꯌꯦꯕ ꯑꯗꯨꯅꯅꯦꯕ ꯑꯩꯈꯣꯏꯁꯨ ꯂꯥꯏ ꯍꯩ ꯂꯥꯏ ꯐꯪꯕ ꯃꯤ ꯈꯔ ꯊꯣꯛꯂꯛꯇꯅ ꯑꯗꯨꯗꯒꯤ ꯂꯥꯏꯁꯨꯗꯧ ꯇꯧꯔꯛꯑꯗꯤ ꯐꯗꯧꯕ ꯂꯥꯏꯔꯤꯛ ꯂꯥꯏꯁꯨꯗꯗꯤ ꯇꯝꯃꯤ ꯃꯌꯥꯝꯁꯦ ꯑꯩꯈꯣꯏꯒꯤ ꯏꯃꯥ ꯏꯄꯥꯒꯤ ꯁꯦꯕꯥ ꯇꯧꯒꯗꯕꯅꯤ ꯑꯗꯨ ꯇꯧꯒꯗꯕꯅꯤꯗ ꯇꯧꯒꯗꯝꯕꯅꯤ ꯍꯥꯏ ꯅꯣꯡꯃꯗꯤ ꯏꯃꯥ ꯏꯄꯥꯅ ꯊꯕꯛ ꯑꯃ ꯍꯥꯏꯔꯛꯄꯗ ꯍꯔꯥꯎꯗꯦ ꯀꯩꯅꯣ ꯑꯩꯈꯣꯏꯁꯨ ꯉꯥꯏꯔꯦ ꯑꯃꯁꯨ ꯉꯥꯏ ꯑ ꯁꯥꯎꯅꯤꯡꯕꯒꯤ ꯑꯩꯗꯕꯩ ꯍꯥꯏꯇꯥꯔꯦ
ꯍꯣꯏ
ꯊꯕꯛ ꯍꯌꯦꯡ ꯀꯣꯟꯅ ꯑꯩ ꯋꯥꯅꯤꯡꯗꯕꯩ ꯊꯕꯛ ꯃꯤ ꯃꯌꯥꯝꯒꯤ ꯁꯦꯕꯥ ꯇꯧꯒꯦ ꯊꯣꯛꯂꯛꯑꯒ ꯀꯩꯅꯣ ꯑꯐꯕ ꯑꯣꯏꯔꯛꯇꯣꯏꯁꯦ ꯄꯦꯁꯥ ꯄꯥꯏꯅꯕ ꯑꯩꯒꯤ ꯒꯤ ꯍꯣꯠꯅ ꯆꯠꯈꯤ ꯇꯥꯕꯅꯦꯕ ꯃꯣꯏ ꯄꯩꯁꯥ ꯑꯗꯨ ꯑꯌꯥꯝꯕꯅ ꯚꯣꯠ ꯂꯦꯞꯄꯛꯏꯖꯦ ꯑꯌꯥꯝꯕ ꯐꯥꯏꯅꯥꯟꯁꯤꯌꯦꯜꯂꯤ ꯂꯣꯏ ꯄꯩꯁꯥ ꯄꯥꯏꯅꯅꯨ ꯎꯏꯌꯦꯕ ꯃꯣꯏ ꯀꯩ ꯍꯥꯏꯅꯣ ꯈꯪꯗꯦꯕ ꯄꯩꯁꯥ ꯄꯥꯏ ꯂꯩꯔ ꯃꯣꯏꯅ ꯍꯦꯟꯅ ꯄꯩꯁꯥ ꯄꯥꯝꯃꯤꯁꯦ ꯀꯩꯒꯤꯅꯣ ꯁꯤꯅꯤ ꯄꯥꯏꯔꯤ ꯄꯦꯁꯥꯗꯨꯅ ꯃꯤꯒꯤ ꯀꯥꯟꯅꯅꯕ ꯈꯔ ꯇꯧꯔ ꯃꯥꯒꯤ ꯑꯐꯕ ꯃꯤꯡꯆꯠꯄꯣꯔꯛꯑꯗꯤ ꯐꯗꯧꯕꯗꯣ ꯐꯕ ꯃꯤꯁꯨ ꯑꯗꯨꯝ ꯌꯥꯎꯗꯤ ꯌꯥꯎꯋꯦ ꯊꯕꯛ ꯇꯧ ꯀꯦꯟꯗ꯭ꯔ ꯈꯔꯒꯤ ꯑꯦꯝ ꯑꯦꯜ ꯑꯦꯗꯤ ꯑꯗꯨꯝ ꯍꯧꯖꯤꯛꯐꯥꯎ ꯂꯦꯞꯇꯕꯤ ꯑꯗꯨꯝ ꯎꯏꯌꯦꯕ ꯁꯣꯁꯤꯦꯜ ꯃꯦꯗꯤꯌꯥ ꯂꯦꯞꯇꯕꯤ ꯇꯧꯕ ꯍꯥꯏꯁꯦ ꯏꯌꯥꯝꯕ ꯃꯥꯒꯤ ꯀꯦꯟꯗ꯭ꯔꯗꯣ ꯈꯔ ꯑꯗꯨꯝ ꯇꯧꯔꯝꯃꯗꯧꯅꯦ ꯈꯟꯂꯦ ꯑꯩ ꯋꯥꯈꯜꯗ
ꯥꯃꯥꯟꯅꯦ
ꯑꯩꯈꯣꯏꯒꯤꯗꯤ ꯁꯣꯁꯦꯜ ꯃꯦꯗꯤꯌꯥꯗꯁꯨ ꯊꯕꯛ ꯇꯧꯗ꯭ꯔꯦ ꯋ ꯉꯥꯡꯈꯤꯗ꯭ꯔꯦ ꯑꯗꯨꯝ ꯑꯦꯝ ꯑꯦꯜ ꯗꯒꯤ ꯑꯗꯨꯝꯃꯛ ꯑꯦꯏ ꯑꯦꯜ ꯀꯩꯅꯣ ꯈꯛ ꯇꯧ ꯂꯩꯔꯦ ꯑꯦꯁꯦꯝꯕ꯭ꯂꯤꯗ ꯇꯨꯝꯕꯨ ꯇꯨꯝꯕꯔ ꯈꯪꯗꯦꯅꯦ ꯃꯣꯏꯁꯦ ꯀꯃꯥꯏꯅ ꯇꯧꯕꯅꯣ ꯈꯪꯗꯦ
ꯎꯝ ꯑꯗꯨꯅꯦ ꯑꯗꯨꯅꯤ ꯍꯥꯏꯗꯤ ꯇꯁꯦꯡꯅ ꯍꯥꯏꯔꯀꯥꯟꯗ ꯄ꯭ꯔꯖꯥꯒꯤ ꯁꯦꯕꯥ ꯇꯧꯒꯦ ꯍꯥꯏꯔꯒꯗꯤ ꯑꯥ ꯊꯃꯣꯏ ꯁꯦꯡꯕ ꯑꯃ ꯆꯪꯏ ꯊꯃꯣꯏ ꯁꯦꯡꯅ ꯆꯣꯡꯊꯣꯔꯛꯄ ꯑꯃ ꯆꯪꯏ ꯑꯗꯩꯗꯤ ꯄꯩꯁꯥꯗꯨꯗꯤ ꯄꯥꯏꯔꯕꯅꯦ ꯃꯥ ꯕꯣꯠ ꯂꯦꯞꯄꯦ ꯑꯩꯁꯦ ꯄꯩꯁꯥ ꯄꯥꯏꯔꯦ ꯈꯪꯉꯕꯅꯤꯅ ꯄꯩꯁꯥꯒꯤ ꯃꯉꯣꯟꯗ ꯗꯔꯀꯥꯔ ꯂꯩꯇ꯭ꯔꯕ ꯃꯤꯁꯛ ꯑꯃꯅꯦꯕ ꯑꯗꯨ ꯑꯣꯏꯇꯥꯔꯗꯤ ꯂꯥꯛꯏꯕ ꯐꯟ ꯃꯌꯥꯝꯗꯣ ꯑꯥ ꯃꯥꯒꯤ ꯂꯝꯗꯝ ꯀꯦꯟꯗ꯭ꯔꯗꯨꯗ ꯊꯥꯗꯕ ꯃꯇꯝꯗ ꯆꯥꯎꯈꯠꯂꯣꯏꯗꯣꯏꯒꯤ ꯃꯔꯝ ꯂꯩꯇꯦꯕ ꯑꯗꯣ ꯃꯤꯑꯣꯏꯕ ꯍꯥꯏꯕꯁꯤ ꯑꯣꯛꯄ ꯅꯥꯏꯕ ꯂꯩꯇꯦ ꯍꯥꯏꯗꯨꯅꯤꯅꯦ ꯍꯥ ꯄꯩꯁꯥ ꯄꯥꯏꯔꯦ ꯑꯗꯨꯅ ꯑꯍꯦꯟꯕ ꯑꯗꯨꯝ ꯄꯥꯝꯃꯛꯄ ꯑꯗꯨꯩꯗꯤ ꯄꯋꯥꯔ ꯄꯥꯏꯅꯤꯡꯉꯛꯄ ꯍꯥꯏꯗꯤ ꯄꯋꯥꯔ ꯄꯥꯏꯅꯤꯡꯉꯛꯏꯁꯤ ꯁꯤ ꯃꯔꯨꯏ ꯑꯣꯏꯅ ꯃꯥꯒꯤ ꯑꯍꯦꯟꯕ ꯄꯩꯁꯥꯁꯨ ꯇꯥꯅꯕ ꯍꯣꯠꯅꯔꯛꯄꯗ ꯄꯋꯥꯔꯗꯣ ꯁꯤꯖꯤꯟꯅꯔꯛꯀꯗꯣꯏꯅꯦꯕ
ꯍꯧꯖꯤꯛ ꯚꯣꯠ ꯂꯦꯞꯄꯗ ꯏꯌꯥꯝꯕ ꯏꯌꯥꯝꯕꯅ ꯍꯥꯏꯗꯤ ꯇꯥꯔꯤꯕ ꯑꯩꯒꯤꯗꯤ ꯄꯩꯁꯥ ꯃꯇꯤꯛ ꯆꯥ ꯂꯩꯔꯦ ꯑꯩꯩꯅ ꯐꯣꯏꯔꯦ ꯑꯩ ꯄꯩꯁꯥꯒꯤꯗꯃꯛꯇ ꯌꯦꯡꯉꯔꯣꯏ ꯃꯥꯅ ꯁꯥꯟ ꯃꯌꯥꯝꯗ ꯁꯥꯟꯅꯩ ꯋꯔꯤꯁꯦ ꯑꯩ ꯄꯋꯥꯔ ꯄꯥꯝꯃꯦ ꯁꯤꯒꯨꯝꯕ ꯃꯤꯁꯦ ꯊꯥꯗꯔꯣꯏꯗꯕꯅꯦꯕ ꯃꯥꯅ ꯄꯋꯥꯔ ꯊ꯭ꯔꯤꯗꯣ ꯀꯩꯒꯤꯅꯣ ꯌꯦꯡꯒꯗꯕꯅꯦꯕ ꯄꯋꯥꯔ ꯊ꯭ꯔꯤꯗ ꯊꯤꯔꯛꯏꯗꯏ ꯃꯔꯝꯗꯤ ꯃꯥ ꯀꯩꯒꯨꯝꯕ ꯈꯔ ꯄꯥꯝꯒꯦ ꯃꯥꯏ ꯑꯣꯏꯖꯕ ꯈꯔ ꯊꯤꯒꯦ ꯂꯥꯛꯑꯦ ꯍꯥꯏꯅꯦꯕ ꯄꯥꯏꯔꯦ ꯑꯩ ꯄꯋꯥꯔ ꯄꯋꯥꯔ ꯗꯔꯀꯥꯔ ꯑꯣꯏꯒ ꯍꯥꯏ ꯄꯋꯥꯔ ꯄꯥꯏꯗ꯭ꯔꯁꯨ ꯊꯕꯛ ꯇꯧꯕ ꯃꯌꯥꯝ ꯂꯩ ꯀꯩꯅꯣ
ꯃꯥꯟꯅꯦ
ꯇꯧꯋꯦ ꯃꯌꯥꯝ ꯍꯦꯟ ꯂꯩ ꯑꯗꯨꯗꯤ ꯇꯧꯗꯕꯤꯗꯅ ꯄꯋꯥꯔꯈꯛ ꯉꯥꯏꯔ ꯂꯩꯕꯗꯗꯤ ꯁꯦꯡ ꯁꯦꯟꯒꯤꯗꯃꯛ ꯊꯣꯛꯂꯛꯑꯕ ꯃꯤꯅꯦꯕ ꯃꯣꯏꯗ ꯊꯥꯠꯄꯤꯗ ꯑꯃ ꯊꯥꯔꯝꯃꯤ ꯄꯩꯁꯥ ꯀꯦꯟꯗ꯭ꯔ ꯀꯦꯟꯗ꯭ꯔ ꯑꯃꯒꯤ ꯑꯦꯝ ꯑꯦꯜ ꯑꯦꯒ ꯈ꯭ꯋꯥ ꯂꯥꯏꯔꯕ ꯊꯥꯒꯠꯄꯤꯒꯗꯕꯅꯦ ꯄꯩꯁꯥ ꯌꯥꯝ ꯊꯥꯗꯗꯕ ꯃꯤ ꯍꯥꯏꯇꯥꯔꯦ ꯑꯦ ꯄꯩꯁꯥ ꯌꯥꯝ ꯊꯥꯗꯕ ꯄꯩꯁꯥꯗꯤ ꯁꯤꯡꯊꯥ ꯌꯥꯝ ꯊꯥꯗꯗꯧꯔꯤꯕ ꯃꯤꯅꯤ ꯈꯜꯂ ꯊꯥꯔꯛꯀꯗꯕꯅꯤ ꯑ ꯁꯤ ꯦꯅꯔꯁꯤ ꯆꯪꯈꯤꯅꯤꯗ ꯑꯩꯈꯣꯏ ꯅꯣꯏꯅ ꯍꯧꯖꯤ ꯍꯦꯛꯇ ꯁꯤ ꯇꯧꯔꯁꯤ ꯍꯥꯏꯔꯅꯤꯉ ꯑꯩ ꯁꯤꯁꯨ ꯁꯦꯝꯦꯡꯗꯣꯛꯄ ꯉꯝꯈꯤꯔꯣꯏꯕ
ꯃꯥꯅꯦ ꯃꯥꯅꯦ ꯍꯥꯏꯗꯤ ꯍꯧꯖꯤꯛꯁꯤ ꯃꯔꯨꯏ ꯑꯣꯏꯅ ꯑꯩꯈꯣꯏꯒꯤ ꯄ꯭ꯔꯖꯥꯁꯤꯡꯗꯁꯨ ꯑꯩꯈꯣꯏꯒꯤ ꯁꯦꯅꯤꯌꯔ ꯀꯥꯡꯕꯨꯁꯤꯡ ꯆꯍꯤ ꯌꯥꯡꯈꯩ ꯁꯤ ꯌꯥꯡꯈꯩ ꯃꯊꯛ ꯁꯤꯛꯁꯇꯤ ꯃꯊꯛꯇ ꯂꯩꯕꯕꯁꯤꯦ ꯑꯩꯈꯣꯏꯒꯤ ꯑꯩꯈꯣꯏꯒꯤ ꯊꯥꯏꯅ ꯂꯤꯇꯔꯦꯠ ꯑꯣꯏꯕꯒꯤ ꯆꯥꯡꯁꯤ ꯋꯥꯠꯄꯅ ꯃꯔꯝ ꯑꯣꯏꯔꯛ ꯀꯥꯂ ꯍꯥꯏꯇꯥꯔꯦ ꯏꯂꯤꯇ꯭ꯔꯦꯠ ꯉꯥꯛꯇꯟ ꯌꯥꯝꯅ ꯂꯩꯕꯅꯤꯅꯀꯣ ꯍꯥꯏꯗꯤ ꯑꯩꯈꯣꯏ ꯃꯅꯤꯄꯨꯔ ꯈꯛꯇꯁꯨ ꯅꯠꯇꯦ ꯕꯤꯍꯥꯔ ꯐꯪꯉꯤ ꯏꯂꯤꯇ꯭ꯔꯦꯠ ꯄꯥꯔꯁꯟꯁꯦ ꯃꯁꯤꯡ ꯌꯥꯝ ꯂꯩꯕ ꯂꯩꯕꯥꯛ ꯑꯃꯅꯦꯕ
ꯈ꯭ꯋꯥꯏ ꯁꯥ ꯈ꯭ꯋꯥꯏ ꯂꯥꯏꯛ ꯍꯩꯕ ꯏꯁꯇꯠ ꯈ꯭ꯋꯥꯏ ꯁꯥꯊꯤꯕ ꯏꯁꯇꯦꯠ ꯕꯤꯍꯥꯔ ꯂꯥꯏꯔꯤꯛ ꯍꯩꯕꯗꯤ ꯁꯤ ꯂꯦꯕꯦꯜ ꯂꯕ ꯋꯥꯅꯤ ꯑꯌꯥꯝꯕ ꯃꯣꯏꯗꯤ ꯂꯥꯏꯔꯤꯛ ꯀꯌꯥꯝ ꯂꯩ ꯁꯤꯕꯨ ꯅꯥꯕ ꯀꯤꯗꯉꯩ ꯂꯩꯕ ꯄꯥꯝꯃꯤꯗꯤ ꯄꯩꯉꯩ ꯂꯩꯕꯖꯥꯠꯅꯤ ꯃꯣꯏꯁꯦ
ꯍꯣꯏ ꯍꯣꯏ ꯑꯗꯨꯅ ꯃꯔꯝ ꯑꯣꯏꯔꯀꯥꯟꯗ ꯃꯣꯏꯁꯦ ꯕꯣꯠꯁꯦ ꯀꯔꯤꯅꯣ ꯍꯥꯏꯁꯤꯦ ꯈꯪꯗꯕ ꯖꯁ ꯑꯩꯈꯣꯏꯒꯤ ꯄꯩꯁꯥꯗꯨꯅ ꯄꯤꯔꯀꯥꯟꯗ ꯑꯦ ꯃꯥꯗꯤ ꯄꯩꯁꯥ ꯌꯥꯝ ꯌꯦꯜꯂꯦ ꯃꯥ ꯄꯩꯁꯥ ꯑꯩꯈꯣꯏ ꯄꯤ ꯑꯩꯈꯣꯏꯒꯤ ꯈꯪꯕꯤ ꯀꯥꯏꯅ ꯃꯥꯒꯤ ꯃꯃꯥꯡꯗꯨꯗ ꯉꯥꯏꯍꯥꯛꯇꯥꯛ ꯇꯧꯁꯤꯟꯅꯔꯀꯥꯟꯗ
ꯀꯣꯅ ꯇꯧꯔ
ꯇꯝꯕꯒꯤ ꯊꯕꯛꯁꯦ ꯎꯝ ꯎꯝ ꯃꯤ ꯌꯥꯝ ꯁꯨꯝꯕꯒꯤ ꯊꯕꯛꯁꯤ ꯌꯥꯝ ꯇꯧꯕꯅꯤꯅ ꯃꯣꯏꯁꯤꯗ ꯑꯩꯈꯣꯏꯅ ꯒ꯭ꯌꯥꯟ ꯇꯥꯍꯟꯕꯁꯤ ꯂꯣꯏꯅꯃꯛ ꯉꯝꯗꯕꯅꯤꯅ
ꯍꯣꯏ ꯑꯦꯛꯇꯤꯚ ꯑꯣꯏꯗꯦꯕ ꯑꯗꯨꯗꯒꯤ ꯑꯃꯒ ꯏꯌꯥꯝꯕꯅ ꯍꯥꯏꯐꯦꯠ ꯍꯥꯏꯔꯤꯉꯩꯗꯨꯗ ꯏꯅꯛ ꯅꯛꯄ ꯃꯅꯤꯄꯨꯔꯒꯤ ꯊꯪꯅꯕ ꯏꯁꯇꯦꯠ ꯍꯥꯏꯇꯥꯔꯦ ꯀꯔꯤ ꯀꯩꯅꯣꯕ ꯈꯪꯖꯗꯕ ꯃꯤ ꯂꯩꯌꯦꯕ ꯃꯅꯤꯄꯨꯔꯗꯤ ꯅꯠꯇ꯭ꯔꯦ ꯃꯣꯏꯁꯦ ꯃꯩꯇꯩ ꯃꯆ ꯍꯥꯏ ꯇꯔꯦ ꯑꯩꯈꫭꯏ ꯃꯩꯇꯩ ꯀꯝꯃꯨꯅꯤꯇꯤꯅ ꯃꯐꯝꯗꯣ ꯇꯥꯔ ꯂꯩꯕ ꯑꯗꯨꯒ
ꯎꯝ
ꯑꯁꯥꯝꯗ ꯑꯩꯈꯣꯏ ꯂꯩꯔꯤꯁꯦ ꯃꯅꯤꯄꯨꯔꯁꯤꯗ ꯃꯅꯤꯄꯨꯔꯤꯗꯨ ꯃꯣꯏ ꯃꯁꯥꯟꯅ ꯅꯠꯇ꯭ꯔꯦ ꯈꯪꯉꯦꯕ ꯅꯣꯏ ꯏꯁꯇꯦꯠꯇꯣ ꯑꯔꯨ ꯄ꯭ꯔꯗꯦꯁꯂꯥ ꯑꯁꯥꯝꯂ ꯍꯪꯕꯗ ꯀꯔꯤ ꯏꯁꯇꯦꯠꯅꯣ ꯈꯪꯗꯦ ꯍꯥꯏꯔꯛꯄ ꯃꯤ ꯂꯩꯔꯤꯕ ꯕꯣꯔꯗꯔ ꯏꯁꯇꯦꯠ ꯍꯥꯏꯇꯥꯔꯦ ꯑꯗꯨꯒ ꯃꯁꯥꯃꯛꯁꯨ ꯚꫭꯠ ꯊꯥꯗꯕ ꯍꯥꯏꯁꯦ ꯀꯔꯤꯅꫭꯖꯦ ꯚꫭꯠ ꯍꯥꯏꯁꯦ ꯀꯩꯅꯣ ꯁꯨꯡꯈꯪ ꯈꯪꯗꯕꯤ ꯑꯦꯝ ꯑꯦꯜ ꯑꯦ ꯂꯩ ꯑꯦꯝ ꯑꯦꯜ ꯑꯦ ꯃꯃꯤꯡ ꯍꯪꯕ ꯈꯪꯗꯕ ꯂꯩ ꯑꯩꯈꯣꯏ ꯃꯅꯤꯄꯨꯔꯗꯁꯨ ꯑꯉꯥꯡ ꯅꯨꯄꯤ ꯈꯔ ꯀꯩ ꯍꯥꯏꯅꯤ ꯑꯦꯝꯃꯤ ꯅꯣꯏ ꯀꯦꯟꯗ꯭ꯔ ꯦ ꯀꯩꯅꯣꯒ ꯍꯪꯕꯗ ꯃꯁꯥꯃꯛꯇꯤ ꯣꯠ ꯊꯥꯗꯈ꯭ꯔꯦꯕꯕ ꯊꯥꯗ ꯀꯔꯤꯅꯣ ꯈꯪꯗꯦ ꯀꯅꯥꯅꯣ ꯑꯦꯝ ꯑꯦꯜ ꯑꯦ ꯑꯃꯗꯤ ꯑꯣꯏꯕꯅꯤꯒ ꯍꯥꯏꯌꯦꯕ ꯁꯅ ꯍꯥꯏꯗꯤ ꯑꯩꯈꯣꯏꯅ ꯊꯤꯖꯤꯟꯕ ꯋꯥꯠꯄꯅꯁꯨ ꯑꯣꯏꯔꯦ ꯁꯤ ꯊꯤꯖꯤꯜꯍꯧꯔꯒ ꯑꯦꯝ ꯑꯦꯜ ꯑꯦꯗꯣ ꯃꯁꯛ ꯄꯨꯟꯅ ꯈꯪꯒꯗꯕꯗꯣ ꯈꯪꯗ꯭ꯔꯦꯕ ꯑꯩꯈꯣꯏ ꯈꯔ ꯚꯣꯠꯀꯤ ꯃꯔꯝꯗ ꯈꯔ ꯅꯩꯅꯔꯨꯁꯤ ꯌꯥꯝꯕꯒ ꯑꯩꯒꯥꯁꯤ ꯚꯣꯠꯀꯤ ꯃꯔꯝ ꯚꯣꯠ ꯍꯥꯏ ꯆꯨꯔꯦ ꯍꯥꯏꯕꯤꯔꯕꯝ ꯈꯤꯇꯃꯨ ꯍ ꯅꯣꯏ ꯑꯗꯨ ꯇꯧ ꯍꯥꯏꯅ ꯚꯣꯠꯁꯤꯅ ꯂꯧꯏꯕ ꯊꯧꯗꯥꯡꯁꯤꯗꯤ ꯏꯁ꯭ꯇꯦꯠꯁꯤꯗ ꯣꯏꯔꯛꯀꯅꯤꯀꯅ ꯑꯐꯕ ꯑꯣꯏꯔꯄꯁꯨꯕꯠ ꯑꯣꯏꯍꯜꯂꯛꯇꯣꯏꯅꯤ ꯐꯠꯇꯕ ꯍꯜꯂꯛꯄꯁꯨ ꯕꯠꯅ ꯍꯜꯂꯛꯇ ꯇꯤꯅꯤꯁꯤ ꯀꯅꯥꯝ ꯈꯪꯅ ꯑꯩꯈꯣꯏ ꯑꯍꯜ ꯂꯃꯟ ꯑꯁ ꯚꫭꯠꯀꯤꯗꯃꯛꯇ ꯃꯤ ꯈꯠꯅꯒꯅꯨ ꯍꯥꯏꯔ ꯚꫭꯠꯀꯤꯗ ꯃꯤ ꯈꯠꯅꯕꯗꯨꯗꯤ ꯐꯠꯇꯦꯀꯣ ꯏꯌꯥꯝꯕ ꯁꯦꯡꯅ ꯃꯤ ꯈꯠꯅꯕꯗ ꯚꫭꯠ ꯂꯦꯞꯀꯦ ꯊꯣꯛꯂꯛꯄ ꯅꯠꯇꯦ ꯃꯣꯏꯗꯣꯒꯨꯟꯗꯥ ꯇꯧꯒꯦ ꯊꯣꯛꯂꯛꯎ
ꯑꯩꯈꯣꯏꯗꯤ ꯁꯦꯡꯅ ꯍꯥꯏꯔꯒ ꯃꯤ ꯈꯠꯅꯖꯦ ꯍꯥꯏꯕ ꯅꯠꯇꯦ ꯖꯁ ꯑꯐꯕꯗꯨ ꯈꯟꯁꯦ ꯂꯩꯕꯥꯛꯀꯤ ꯑꯐꯕ ꯇꯧꯔꯛꯅꯕ ꯍꯥꯏꯕꯅꯤ ꯑꯩꯈꯣꯏ ꯃꯔꯨ ꯑꯣꯏꯅ ꯏꯟꯗꯤꯌꯥꯒꯤ ꯅꯍꯥꯁꯤꯡꯁꯦ ꯌꯨꯠꯁꯤꯡꯁꯦ ꯄꯣꯂꯤꯇꯤꯛꯁꯇ ꯀꯌꯥ ꯊꯋꯥꯏ ꯌꯥꯎꯔꯛꯇꯕꯁꯤꯅ ꯃꯔꯝ ꯑꯣꯏꯔ ꯀꯥꯟꯗꯅꯦꯕ ꯂꯩꯕꯥꯛ ꯑꯃ ꯁꯣꯟꯊꯔꯤ